ꯍꯥꯜꯂꯣ
ꯇꯕ꯭ꯔꯥ
ꯑ ꯇꯥꯔꯦ ꯑꯩ ꯉꯁꯥꯏꯗꯣ ꯈꯪꯉꯦ ꯑꯩ
ꯎꯝ
ꯃꯁꯦꯖ ꯂꯛꯑꯦ ꯑꯦꯁ ꯑꯦꯅꯦꯞꯀꯤ ꯎꯝ
ꯂꯥꯛꯄ ꯀꯥꯟꯗ ꯅꯁꯥꯅ ꯍꯥꯏꯌꯣ ꯑꯩꯅ ꯇꯧꯕꯤꯕ ꯅꯠꯇ꯭ꯔꯦ ꯑꯩꯒꯤ ꯐꯣꯟꯁꯦ ꯂꯦꯛ ꯆꯥꯕꯩ ꯆꯠꯄꯒꯤꯅꯦ ꯑꯗꯨ ꯇꯨꯗ ꯐꯖꯥꯅ ꯍꯥꯏ ꯕꯤꯌꯣ ꯅꯠꯇ꯭ꯔꯗꯤ ꯃꯥꯗꯣ ꯃꯣꯏꯗꯣ ꯑꯗꯨꯝ ꯂꯥꯛꯄꯅꯦꯕ
ꯑꯗꯨ ꯑꯩ ꯉꯁꯥꯏ ꯑꯩꯖꯦꯗ ꯔꯤꯜꯁ ꯌꯦꯡ ꯌꯦꯡꯔꯒ ꯂꯩꯌꯦꯕꯀꯣ ꯑꯗꯨꯒ ꯑꯦꯠꯁ ꯊꯣꯛꯑꯦ ꯑꯗꯨꯒꯤ ꯃꯇꯝꯗ ꯀꯦ ꯍꯦꯛ ꯑꯩꯒꯤ ꯐꯣꯟ ꯍꯦꯡꯒ ꯃꯊꯥꯟꯇ ꯑꯗꯨꯝ ꯆꯠꯂꯒ ꯂꯥꯏꯕꯒꯤ ꯑꯩꯅ ꯑꯃꯨꯛ ꯔꯤꯕꯨꯠ ꯔꯤꯕꯨꯨꯠ ꯇꯧꯋꯦ ꯑꯗꯨ ꯅꯪ ꯀꯣꯜ ꯇꯧꯗ꯭ꯔꯤꯉꯩꯗ ꯑꯗꯨ ꯍꯦꯛ ꯊꯣꯂꯛꯑꯀꯥꯟꯗ ꯅꯪ ꯀꯣꯜ ꯇꯧꯌꯤꯗꯨ ꯑꯩ ꯄꯥꯏꯗꯦ ꯑꯃꯨꯛ ꯄꯥꯏꯔꯗꯤ ꯍꯦꯡ ꯆꯠꯀꯗ꯭ꯔꯅ ꯑꯩꯅ ꯀꯤꯕ
ꯑꯩꯁ ꯑꯅꯦꯝꯒꯤ ꯀꯤꯁꯦ ꯋꯥꯟꯁ ꯎꯝ ꯁꯤꯞ ꯇꯧꯈ꯭ꯔꯗꯤꯀꯣ ꯀꯦꯟꯁꯦꯜ ꯇꯧꯕ ꯌꯥꯗꯕꯅꯦ
ꯑꯗꯨꯒꯤ ꯑꯣꯏꯔꯝꯃꯦ ꯍꯧꯖꯤꯛꯁꯨ ꯒꯨꯒꯜꯗ ꯌꯦꯡꯔꯒ ꯍꯥꯏꯌꯦ
ꯎꯝ
ꯑꯁ ꯑꯩ ꯀꯤꯕ ꯍꯧꯖꯤꯛ ꯈꯥꯡꯔꯛꯑꯦ ꯃꯊꯥ ꯁꯥꯕ ꯑꯃꯨꯛꯃꯛ ꯃꯇꯥꯡꯗꯤ ꯁꯦꯡꯕ ꯑꯩ ꯍꯥ ꯍꯥꯏꯗꯤ ꯍꯧꯖꯤꯛ ꯃꯤꯁꯦꯖ ꯂꯥꯛꯑꯦ ꯑꯗꯨ ꯉꯁꯥꯏ ꯑꯣꯗꯔ ꯇꯧꯔꯝꯕ ꯃꯥꯜꯂꯦ ꯑꯗꯨꯒꯤ ꯑꯣꯏꯔꯝꯒꯅꯤ
ꯑꯗꯨꯒꯤ ꯑꯣꯏꯔꯝꯒꯅꯤ
ꯑꯩ ꯈꯥꯡ ꯅꯍꯥꯟ ꯑ ꯅꯍꯥꯟ ꯑꯩ ꯑꯦꯞꯁ ꯄꯥꯏꯔꯀꯥꯟꯗ ꯑꯩꯒꯤ ꯑꯦꯀꯥꯎꯟꯗꯤ ꯂꯥꯏꯕꯒꯤꯀꯣ ꯑꯗꯨꯒꯤ ꯃꯁꯥꯅ ꯇꯥꯎꯕ ꯃꯥꯜꯂꯦ ꯍꯧꯖꯤꯛꯇꯤ ꯑꯩ ꯑꯦꯞꯁ ꯄꯥꯏꯗꯦꯗ ꯄꯥꯏꯗꯦꯕ ꯂꯣꯛ ꯑꯥꯎꯠꯁꯨ ꯇꯥꯎꯗ ꯕꯒꯤꯅꯤ ꯑꯩꯅ ꯇꯨꯝ ꯗꯔꯦꯛ ꯑꯦꯞꯁꯇꯨ ꯗꯤꯂꯦꯠ ꯇꯥꯎꯕꯒꯤꯅꯦ
ꯑꯗꯣ ꯑꯣꯑ ꯗꯦꯂꯤꯚꯔꯤ ꯐꯤꯁꯦ ꯌꯥꯝ ꯂꯥꯎꯕ꯭ꯔꯥ ꯍꯩꯁ ꯑꯦ ꯅꯦꯝꯒꯨꯝꯕꯁꯦ
ꯑꯩ ꯑꯩ ꯇꯥꯎꯕꯨꯗꯤ ꯇꯥꯎꯗ꯭ꯔꯤ ꯑꯗꯨꯁꯨ ꯅꯍꯥꯟ ꯏꯆꯦ ꯑꯃ ꯀꯣ ꯃꯥꯅ ꯎꯝꯅꯦ ꯑꯣꯗꯔ ꯇꯧꯋꯦ ꯍꯥꯏꯕ ꯑꯩ ꯑꯩꯒꯤ ꯑꯦꯗ꯭ꯔꯦꯁꯇ ꯑꯗꯨꯒꯤ ꯑꯩꯅ ꯗꯎꯟꯂꯣꯠ ꯇꯥꯎ ꯗꯥꯎꯟꯂꯣꯠ ꯇꯧꯋꯣ ꯅ ꯃꯥꯅ ꯍꯥꯏꯕꯒꯤ ꯑꯩ ꯗꯥꯎꯟꯂꯣꯠ ꯇꯧꯔꯒ ꯊꯝꯃꯦ ꯑꯗꯨꯒꯤꯅꯦ ꯑꯗꯨꯗꯒꯤꯁꯨ ꯑꯩ ꯄꯥꯏꯔꯤꯕꯅꯤ
ꯑꯣ
ꯃꯥ ꯑꯣꯗꯔ ꯇꯧꯋꯦ ꯑꯩꯒꯤ ꯑꯦꯗ꯭ꯔꯦꯁꯇ ꯅꯪ ꯇ꯭ꯔꯦꯛ ꯇꯧꯅꯤꯡꯉꯥꯏꯒꯤ ꯃꯦꯁꯦꯖ ꯆꯥꯕꯨꯗꯤ ꯂꯥꯛꯑꯅꯤ ꯑꯗꯨꯨꯁꯨ ꯑꯦꯞꯁ ꯄꯥꯏꯌꯣ ꯌꯦꯡꯉꯨꯅꯀꯣ ꯍꯥꯏꯕ ꯀꯥꯟꯗꯒꯤ ꯑꯩ ꯄꯥꯏꯕꯅꯦꯕ
ꯎꯝ
ꯂꯥꯏ ꯂꯥꯏꯕꯨꯗꯤ ꯂꯥꯏ ꯂꯥꯏꯗ꯭ꯔꯤ ꯑꯦꯝꯗꯒꯤꯗꯤ
ꯌꯥꯝ ꯐꯥꯏꯌꯦ ꯍꯥꯏꯌꯦ
ꯎꯝ
ꯑꯩꯗꯤ ꯌꯥꯝ ꯑꯗꯨꯗꯤ ꯑꯩꯗꯤ ꯌꯥꯝ ꯄꯥꯝꯕꯗꯤ ꯄꯥꯝꯃꯦ ꯏꯆꯠꯅꯦꯝꯗꯤ ꯑꯩꯗꯤ ꯌꯥꯝ ꯄꯥꯝꯃꯦꯗꯤ ꯐꯣꯔꯑꯦꯕꯔ ꯇ꯭ꯋꯦꯟꯇꯤ ꯋꯥꯟꯒꯨꯝꯕꯗꯤ ꯈꯔ ꯎꯝ
ꯍꯣꯏ ꯑꯩꯈꯣꯏ ꯑꯩꯈꯣꯏꯒꯤꯗꯤ ꯍꯩꯁꯁꯤꯅꯦꯝ ꯁꯦ ꯀꯔꯥꯀꯥꯔ
ꯎꯝ ꯑꯥ ꯑꯦꯐꯣꯔꯠ ꯑꯣꯏꯌꯦ ꯑꯗꯨꯒꯤꯅꯦ ꯑꯗꯨꯒ ꯃꯣꯏ ꯀꯔꯤ ꯍꯥꯏꯒꯗ꯭ꯔꯥ ꯌꯦꯡꯉꯀꯥꯟꯗꯁꯨ ꯑꯗꯨꯝ
ꯅꯨꯡꯉꯥꯏꯌꯦ ꯑꯗꯨꯝ ꯀꯔꯤ ꯍꯥꯏꯒꯗ꯭ꯔꯥ ꯃꯒꯨꯟ ꯂꯥꯏꯕꯗꯣ ꯁꯨꯃꯥꯏꯅ ꯇꯥꯎꯋꯦ ꯑꯗꯨꯒꯤ ꯑꯩ ꯌꯥꯝ ꯄꯥꯝꯃꯦ ꯑꯩꯗꯤ ꯉꯁꯤ ꯑꯩꯒꯤ ꯗꯥꯗꯥ ꯂꯨꯍꯣꯡꯅꯤꯡꯉꯥꯏꯁꯨ ꯂꯥꯛꯑꯦꯗꯅ ꯑꯗꯨꯗ ꯑꯦꯖ ꯑꯦꯟ ꯑꯦꯝꯒꯤ ꯍꯤꯜꯁ ꯏꯆꯦ ꯑꯃ ꯈꯔ ꯅꯣꯏꯕꯤꯗꯣ ꯑꯩꯒꯤ ꯀꯀꯥꯒꯤ ꯅꯨꯄꯤ ꯑꯣꯏꯌꯦꯕꯗꯣ ꯈ꯭ꯔꯤꯁꯃꯥꯁ ꯂꯨꯍꯣꯡ ꯑꯥ ꯍꯣꯏ ꯆꯦꯟꯕꯗꯣ ꯎꯝ ꯅꯝꯐꯨꯗ ꯆꯦꯜꯂꯦ ꯍꯥꯏꯕ ꯑꯗꯨ ꯑꯗꯨ ꯅꯨꯄꯤꯗꯣ ꯃꯥ ꯃꯥꯁꯨ ꯑꯩꯖ ꯑꯦ ꯑꯦꯝ ꯀꯤ ꯌꯥꯝ ꯇꯥꯎꯕꯒꯤꯀꯣ ꯃꯥꯅ ꯑꯥꯇꯥꯎꯋꫭꯅ ꯇꯥꯎꯕꯒꯤꯅꯦꯕ ꯑꯩ ꯇꯂꯣꯟ ꯅꯍꯥꯟ ꯇꯥꯎꯕꯗꯣ ꯍꯥꯏꯗꯤ ꯏꯆꯦꯗꯗ ꯂꯨ ꯑꯪꯀꯜ ꯂꯨꯍꯣꯡꯕꯒꯤ ꯀꯀꯥ ꯂꯨꯍꯣꯡꯕ ꯀꯥꯟꯗ ꯃꯉꯣꯟꯗ ꯌꯦꯡꯕꯤꯌꯣ ꯍꯥꯏꯒꯦꯅꯁꯨ ꯈꯥꯟꯕꯅꯦ
ꯑꯣ
ꯆꯦꯅꯦꯝꯒꯤ ꯍꯦꯁ ꯈ꯭ꯔꯤꯁꯃꯥꯁ ꯑꯣ ꯑꯥ ꯑꯗꯨ ꯑꯩꯈꯣꯏꯒꯤ ꯑꯥꯗꯨꯀꯥꯟꯗꯁꯨ ꯂꯦꯠꯂꯤꯉꯥꯏ
ꯀꯤꯁꯨ ꯑꯗꯨꯒ ꯂꯨꯍꯣꯡꯉꯤꯉꯩꯗ ꯌꯦ ꯌꯦꯡꯕꯤꯌꯣꯅ ꯑꯩꯒꯤ ꯀꯀꯥ
ꯀꯅꯥꯕꯨꯔꯣ
ꯉꯁꯤ ꯑꯩꯈꯣꯏꯒꯤ ꯒ꯭ꯔꯨꯞꯇ ꯗꯣꯛꯇꯔꯦꯠ ꯐꯥꯡꯉꯦ ꯍꯥꯏꯕ ꯅꯨꯄꯤꯗꯣ ꯑꯗꯨꯅꯤ ꯃꯥꯒꯤ ꯅꯨꯄꯤ ꯑꯣꯏꯗꯣꯏꯁꯦ
ꯑꯩꯈꯣꯏꯒꯤ ꯒ꯭ꯔꯨꯞꯇ
ꯎꯝ ꯅꯣꯢ ꯑꯩꯈꯣꯏ ꯈꯨꯟꯒꯤ ꯑꯥ ꯃꯤꯌꯥꯝꯒꯤ ꯑꯩꯈꯣꯏ ꯈꯨꯟꯒꯤ ꯈꯛꯇ ꯅꯠꯇꯒꯤ
ꯑꯣ ꯈꯪꯗꯦ ꯑꯩ ꯀꯅꯥꯕꯨꯔꯣ ꯈꯪꯗꯦ ꯂꯥꯏꯁꯨ ꯂꯩꯇꯦ ꯍꯣꯏ
ꯑꯩꯒꯤ ꯎꯝ ꯑꯩꯅ ꯐꯥꯎꯅꯥꯕ ꯅꯨꯄꯥ ꯃꯣꯏꯒ ꯌꯥꯝ ꯅꯛꯅꯕꯅꯤ ꯈꯨꯟ ꯑꯥ ꯈꯨꯟ ꯇꯣꯡꯉꯜꯂꯦ ꯇꯦꯒꯤ ꯈꯨꯟꯗꯀꯣ
ꯎꯝ
ꯅꯨꯄꯤ ꯃꯤ ꯌꯥꯝ ꯂꯩꯕ ꯌꯨꯝꯗꯣ ꯑꯗꯨꯒ ꯅꯨꯄꯥ ꯑꯅꯤ ꯇ꯭ꯋꯤꯟꯁ ꯂꯩꯕ ꯌꯨꯝꯗꯣ
ꯑꯣ
ꯈꯪꯕ꯭ꯔꯣ
ꯑꯣ ꯆꯔꯆ ꯃꯈꯥꯗ ꯂꯩꯕꯗꯣ
ꯑꯥ ꯑꯥ ꯃꯈꯥꯗ ꯂꯝꯕꯤ ꯃꯈꯥꯗꯀꯣ ꯂꯥꯏꯕ ꯌꯨꯝꯗꯣ ꯈꯪꯉꯤ ꯀꯣ
ꯆꯔꯁ ꯀꯣ
ꯗꯨꯒꯤ ꯃꯈꯥ ꯑꯥ ꯍꯦꯛ ꯍꯦꯛꯀꯤ ꯆꯔꯁꯇꯨꯗꯤ ꯅꯠ ꯑꯦ
ꯏꯁꯩ ꯁꯛꯄꯗꯨꯔꯣ
ꯅꯠꯇꯦ ꯏꯁꯩ ꯁꯛꯇꯦ ꯃꯣꯏꯒꯤ ꯌꯨꯝ ꯏꯁꯩ ꯅꯠꯇꯦ ꯅꯨꯄꯥ ꯑꯅꯤ ꯇ꯭ꯋꯤꯟꯁ ꯂꯩꯕꯗꯣ
ꯍꯣꯏ ꯍꯣꯏ ꯈꯪꯉꯦ
ꯑꯗꯨ ꯃꯆꯦꯀꯣ
ꯑꯣ ꯑ ꯑꯁꯤ ꯇꯝꯄꯥꯛꯇ ꯂꯩꯕ ꯅꯨꯄꯤꯗꯨꯔꯣ
ꯑꯥ ꯑꯥ ꯃꯣꯏ ꯑꯥꯗ ꯂꯩꯕꯅꯤ
ꯏꯝꯐꯥꯜꯗ ꯂꯩꯕ꯭ꯔꯥ
ꯑꯥ ꯃꯣꯏ
ꯅꯨꯄꯥꯗꯤ ꯑꯃꯨꯛ ꯑꯩꯗꯤ ꯈꯪꯗꯦ ꯅꯨ
ꯃꯄꯨꯛ ꯆꯥꯎꯕꯗꯣ ꯃꯄꯨꯛ ꯆꯥꯎꯕꯗꯣ ꯃꯄꯨꯛ ꯑꯥ ꯑꯥꯁ ꯑꯥ ꯑꯗꯨꯗꯤ ꯅꯠꯇꯦ ꯑꯥ ꯅꯠꯇꯦ ꯑꯗꯨꯗꯤ ꯅꯠꯇꯦ ꯄ꯭ꯔꯈꯥ ꯊꯥꯕ ꯅꯨꯄꯥꯗꯨꯁꯨ ꯃꯤ ꯃꯌꯥꯝ ꯄ꯭ꯔꯦꯁꯥꯔ ꯄꯤꯕ ꯍꯧꯔꯦ ꯑꯩꯈꯣꯏ ꯃꯌꯥꯝꯁꯦ
ꯑꯥ ꯈꯪꯉꯦ ꯈꯪꯉꯦ
ꯑꯃꯗꯣ ꯃꯄꯨꯛ ꯆꯥꯎꯕ ꯑꯃꯗꯣ ꯑꯥ ꯔꯟ ꯑꯣꯏ ꯈꯔ ꯃꯆꯨ ꯉꯥꯎꯕꯗꯣ
ꯃꯣꯏ ꯑꯅꯤꯔꯥ
ꯑꯥ ꯀꯨꯏꯔꯦ ꯃꯣꯏꯅꯤ ꯅꯨꯡꯁꯤꯕꯗꯤ
ꯑꯣ ꯌꯥꯝ ꯐꯥꯏꯅ
ꯎꯝ ꯃꯥ ꯂꯥꯏꯔꯤꯛ ꯇꯝ ꯇꯝꯕ ꯑꯁꯤꯒꯤ ꯂꯝꯕꯤꯗ ꯆꯠꯇ꯭ꯔꯤꯉꯩꯗꯀꯣ ꯅꯨꯄꯤꯗꯣ ꯀꯨꯏꯈ꯭ꯔꯦ ꯅꯨꯡꯁꯤꯕ
ꯑꯣ ꯐꯩꯅ ꯈꯨꯟ ꯃꯁꯦꯜ ꯑꯗꯨꯃꯥꯏ ꯇꯧꯕꯁꯦ
ꯎꯝ ꯗꯨꯒꯤ ꯅꯨꯡꯉꯥꯏꯌꯦ ꯑꯗꯨꯒꯤ ꯑꯗꯨꯒꯤ ꯏꯇꯩ ꯃꯥꯗꯣ
ꯎꯝ
ꯅꯍꯥꯟ ꯂꯥꯛꯑꯀꯥꯟꯗ ꯑꯩꯉꯣ ꯑꯩꯅ ꯕꯖꯥꯔ ꯆꯠꯂꯤꯉꯥꯏꯗ ꯑꯩꯗꯤ ꯃꯉꯣꯟꯗ ꯎꯗꯕ ꯅꯍꯥꯟꯅꯤꯗ ꯃꯥ ꯊꯣꯛꯄ ꯃꯥꯜꯂꯦ ꯑꯩꯗꯤ ꯌꯥꯝ ꯂꯥꯡꯉꯦ ꯍꯥꯏꯕꯗꯤ ꯍꯔꯥꯎ ꯍꯔꯥꯎꯅ ꯑꯩꯉꯣꯟꯗ ꯀꯧꯊꯣꯛꯄꯗꯣ ꯑꯩꯒꯤ ꯃꯤꯡ ꯑꯥꯗꯅꯦꯕ ꯑꯩꯅ ꯏꯕꯨꯡꯗ ꯇꯥꯝꯃꯦ ꯑꯪꯀꯜꯗ ꯑꯩꯒꯤ ꯀꯀꯥꯗ ꯁꯨꯃꯥꯏꯅ ꯑ ꯑꯩꯒꯤ ꯏꯇꯩꯃꯥ ꯍꯥꯏꯌꯦ ꯍꯥꯏꯔ ꯀꯥꯟꯗ ꯍꯣꯏ ꯑꯩꯒꯤ ꯏꯅꯥꯎꯅꯨꯄꯤ
ꯃꯥ ꯆꯍꯤ ꯌꯥꯝꯃꯁꯨ ꯀꯣ ꯑꯗꯨꯝ ꯅ ꯅꯨꯡꯉꯥꯏꯕꯗꯣ ꯀꯀꯥꯗꯣ ꯑꯥꯏꯗꯤ ꯁꯨꯃꯥꯏꯅ ꯃꯥꯁꯨ ꯄꯩꯁꯥ ꯃꯔꯥ ꯃꯔꯥꯇꯁꯨ ꯄꯤꯕꯅꯦ
ꯑꯣ
ꯁꯤ ꯈꯟꯅꯦ ꯐꯣꯔꯇꯤ ꯐꯣꯇꯤꯗꯤ ꯁꯨꯕꯗꯤ ꯁꯨ ꯁꯨꯔꯝꯃꯔꯣ ꯑꯗꯨ ꯅꯥꯛ ꯅꯥꯥꯛꯂꯝꯒꯅꯤ ꯅꯨꯄꯤꯗꯤ ꯈꯔ ꯑꯥ ꯑꯉꯥꯡ ꯑꯣꯏꯌꯦ ꯍꯥꯏꯕꯅꯦ
ꯑꯣ ꯃꯥꯗꯤ ꯑꯗꯨ ꯌꯥꯏ
ꯀꯨꯟꯊ꯭ꯔꯥ ꯀꯨꯟꯊ꯭ꯔꯥ ꯑꯅꯤ ꯀꯨꯟꯊ꯭ꯔꯥ ꯑꯍꯨꯝꯔ ꯑꯗꯨ ꯍꯥꯏꯕꯅꯦ ꯌꯥꯝ
ꯑꯣ
ꯌꯥꯝ ꯑꯍꯟꯗꯤ ꯅꯠꯇꯦ ꯍꯥꯏꯌꯦ ꯑꯩꯗꯤ ꯑꯍꯟ ꯑꯣꯏꯔꯝꯒꯅꯤꯅ ꯀꯟꯕꯀꯣ ꯑꯗꯨꯒ ꯌꯥꯝ ꯑꯍꯥꯟ ꯑꯣꯏꯗ꯭ꯔꯦ ꯍꯥꯏꯌꯦ
ꯆꯞ ꯆꯥꯔꯦ ꯑꯗꯨꯗꯤ
ꯎꯝ ꯑꯗꯨꯒꯤ ꯀꯥ ꯀꯥꯖꯨ ꯑꯁ ꯃꯥ ꯅꯨꯄꯤ ꯂꯩꯔꯗꯤ ꯑꯩꯉꯣꯟꯗ ꯄꯩꯁꯥ ꯄꯤꯔꯔꯣꯏꯅꯦ ꯃꯥ ꯃꯔꯥꯛ ꯃꯔꯥꯛꯇ ꯇ ꯑꯩꯉꯣꯟꯗ ꯄꯤꯌꯦꯕ ꯄꯩꯁꯥ ꯀꯣ ꯃꯥꯒꯤ ꯄꯩꯁꯥ ꯐꯪꯕ ꯀꯥꯟꯗ ꯃꯔꯥ ꯃꯔꯛꯇ ꯏꯟꯖꯥꯡ ꯑꯍꯥꯎꯕ ꯆꯥꯔꯣ ꯅꯠꯇ꯭ꯔꯒ ꯅꯪꯅ ꯂꯥꯏꯅꯤꯡ ꯂꯩꯅꯤꯡ ꯂꯩꯅꯤꯡꯕ ꯂꯥꯏꯔꯣꯅ ꯃꯔꯠ ꯃꯔꯠ ꯇ ꯑꯗꯨꯝ ꯄꯩꯁꯥ ꯊꯥꯔꯛꯄꯤꯒꯦ ꯑꯩ ꯄꯣꯀꯦꯠ ꯃꯅꯤ ꯂꯩꯕ ꯂꯩꯕꯅꯦ ꯑꯗꯨꯒ ꯃꯥ ꯅꯨꯄꯤ ꯂꯥꯏꯔꯗꯤ ꯁꯨꯃꯥꯏꯅ ꯇꯧꯔꯣꯏꯅ ꯑꯩꯅ ꯈꯜꯂꯦ
ꯎꯝ
ꯑꯩꯗꯤ ꯀꯤꯕ ꯍꯥꯏꯕꯗꯤ ꯑ ꯅꯨꯄꯤꯅ ꯐꯠꯇꯕ ꯅꯠꯇꯕ ꯍꯥꯏꯕꯗꯤ ꯌꯨꯝ ꯂꯥꯏꯔꯗꯤ ꯍꯥꯏꯌꯦ ꯂꯥꯏꯔꯦꯗꯅ
ꯍꯣꯏ ꯈꯪꯉꯦ ꯈꯪꯉꯦ
ꯆ ꯃꯤ ꯌꯥꯝ ꯑꯗꯨꯝ ꯂꯩꯅꯤ ꯑꯉꯥꯡ ꯂꯩꯥꯏꯔꯗꯤ ꯗꯨ ꯂꯦꯝꯃꯔꯣꯅ ꯈꯟꯕ
ꯈ꯭ꯔꯤꯁꯃꯥꯁ ꯃꯃꯥꯡꯗ ꯇꯥꯎꯗꯣꯏꯔꯥ ꯅꯠꯇ꯭ꯔꯒ ꯈ꯭ꯔꯤꯁꯃꯥꯁ
ꯑ ꯗꯤ ꯗꯤꯁꯦꯝꯕꯔ ꯇꯔꯤꯛ ꯃꯔꯤꯗ ꯇꯥꯎꯒꯅꯤ ꯑꯗꯨꯒꯤ ꯑꯩꯕꯨ ꯍꯟꯅ ꯂꯥꯛꯑꯣ ꯍꯥꯏꯌꯦ ꯌꯨꯝꯗ
ꯑꯣ ꯑꯣ ꯅꯨꯄꯤꯁꯨ ꯌꯥꯝ ꯂꯩꯇꯕꯒꯤ ꯍꯣ ꯍꯣꯏ
ꯏꯃꯨꯡꯗ ꯀꯔꯤ ꯀꯔꯤ ꯑꯋꯥꯠ ꯌꯦꯡꯕ ꯂꯥꯛꯑꯣ ꯍꯥꯏꯌꯦ ꯑꯩꯕꯨ
ꯎꯝ
ꯑꯃꯨꯛ ꯈꯥꯏꯌꯦꯗꯤ ꯑꯩꯗꯤ ꯆꯈꯪꯗꯦ ꯑꯗꯨꯒꯤ ꯏꯅꯥꯎꯅꯨꯄꯥꯁꯨ ꯂꯥꯏꯕꯒꯤ ꯀꯔꯤ ꯇꯧꯗꯣꯏꯅꯣꯃꯥ
ꯅꯪꯁꯨ ꯃꯥꯒꯤ ꯄꯩꯁꯥ ꯑꯗꯨꯝ ꯂꯥꯎꯕꯒꯤ
ꯑꯗꯨꯒꯤ ꯃꯥ ꯑꯩ ꯑꯩꯕꯨ ꯏꯃꯥꯁꯨ ꯍꯥꯏꯌꯦ ꯅꯪ ꯑ ꯅꯕꯨꯡꯁꯦ ꯅꯪꯕꯨ ꯍꯦꯟꯅ ꯅꯨꯡꯁꯤꯌꯦ ꯃꯥꯒꯤ ꯂꯨꯍꯣꯡꯅꯤꯡꯉꯥꯏꯗꯤ ꯅꯪ ꯅꯪꯅ ꯃꯇꯦꯡ ꯍꯦꯟꯅ ꯄꯥꯡꯒꯗꯕꯅꯤꯅ
ꯑꯩꯈꯣꯏꯗꯤ ꯄꯩꯁꯥꯁꯨ ꯂꯩꯇꯦꯅ ꯑꯗꯨꯒꯤ ꯑꯗꯨꯒꯤ ꯃꯇꯥꯡ ꯄꯥꯡꯗ꯭ꯔꯗꯤ ꯑꯩꯒꯤꯗꯤ ꯂꯩꯇ꯭ꯔꯦ
ꯎꯝ ꯎꯝ ꯀꯥꯀꯥꯅꯁꯨ ꯉꯟꯅ ꯂꯥꯛꯀꯗꯕꯅꯤ ꯉꯟꯅ ꯂꯥꯛꯀꯗꯕꯅꯤ ꯍꯥꯏꯌꯦ
ꯎꯝ
ꯃꯉꯣꯟꯗꯁꯨ ꯑꯩꯅ ꯑꯗꯨꯝ ꯃꯔꯛ ꯑꯃ ꯗꯤꯝ ꯗꯤꯃꯥꯟ ꯇꯧꯋꯦ ꯑꯗꯨꯒꯤ
ꯑꯣ ꯑꯣ ꯂꯤꯞꯁꯇꯤꯛ ꯀꯩꯀꯥ ꯄꯤꯌꯦ ꯍꯥꯏꯞ
ꯑꯥ ꯑꯥ ꯃꯦꯛꯀꯤꯇꯣ ꯑꯥ ꯑꯗꯨꯗ ꯃꯥꯅ ꯂꯥꯛꯑꯦꯕꯀꯣ ꯃꯦꯛ ꯑꯩꯈꯣꯏ ꯀꯩꯟ ꯐꯥꯎꯟꯗꯦꯁꯟꯒꯨꯝꯕꯗꯤ ꯑꯩꯈꯣꯏ ꯂꯥꯏꯕ ꯉꯝꯗꯦ ꯏꯁꯥꯅ ꯌꯥꯝ ꯇꯥꯡꯉꯦ ꯑꯗꯨꯒ ꯑꯩꯒꯤ ꯃꯦꯛ ꯂꯤꯞꯁꯇꯤꯛ ꯑꯃ ꯎꯝ ꯔꯦꯠ ꯑꯃ ꯂꯩꯌꯦ ꯑꯗꯨ ꯑ ꯃꯦꯕꯤꯂꯤꯟꯒꯤ ꯄꯥꯏꯞ ꯕ ꯍꯦꯟꯅ ꯅꯨꯡꯉꯥꯏꯌꯦ ꯍꯥꯏꯌꯦ
ꯃꯦꯕꯤꯂꯤꯟꯒꯤ ꯐꯥꯎꯟꯗꯦꯁꯟ ꯄꯥꯝꯕ ꯑꯗꯨ ꯂꯥꯎꯁꯤꯔꯥ ꯈꯟꯕꯅꯦ
ꯏꯆ ꯏꯆꯦ ꯍꯥꯏꯌꯦ ꯑꯩꯕꯨꯁꯨ ꯂꯥꯎꯑꯣꯅꯀꯣ
ꯍꯣꯏ ꯑꯗꯣ ꯑꯣꯗꯔ ꯇꯧꯅꯤꯡꯉꯥꯏꯗꯣ ꯑꯩꯈꯣꯏꯒ ꯎꯝ ꯒꯤ ꯀꯣꯠ ꯃꯣꯏꯒꯤ ꯀꯣꯠ ꯀꯣꯠ ꯂꯩꯌꯦꯗꯅ
ꯑꯥ ꯑꯥ
ꯈꯪꯗꯕ ꯑꯩꯈꯣꯏꯒꯤ ꯃꯆꯨꯒ ꯆꯠꯅꯕꯗꯨꯠ ꯇ꯭ꯔꯥꯏ ꯃꯤ ꯒꯨꯝꯕ ꯂꯩꯔꯗꯤ ꯐꯗꯧꯕ ꯍꯥꯏꯗꯤ ꯑꯣꯐꯂꯥꯏꯟ ꯑꯣꯏꯔꯁꯨ ꯀꯣ
ꯎꯝ ꯎꯝ ꯀꯩꯅꯣ ꯑꯦꯛꯇ꯭ꯔꯦꯁ ꯑꯃꯅ ꯑꯦꯗꯚꯔꯇꯥꯏꯁ ꯇꯧꯕꯗꯣ ꯃꯥꯒꯤ ꯃꯤꯡ ꯀꯥꯎꯈ꯭ꯔꯦ ꯙꯣꯜ ꯃꯥꯟꯕ ꯈꯔ
ꯎꯝ
꯭ꯒꯋꯥꯡ ꯑꯩꯈꯣꯏꯒꯤ ꯒ꯭ꯋꯥꯡ ꯃꯌꯥꯝ ꯄꯥꯝꯕ ꯎꯝ ꯕꯣꯂꯤꯋꯨꯗꯀꯤ ꯃꯥꯅ ꯑꯦꯗꯚꯔꯇꯥꯏꯁ ꯌꯥꯝ ꯇꯥꯎꯋꯦꯗꯅ
ꯎꯝ
ꯃꯥꯒꯤ ꯃꯤꯡ ꯀꯥꯎꯈ꯭ꯔꯦ ꯑꯦ ꯏꯆꯦꯁꯨ ꯍꯥꯏꯌꯦ ꯏꯆꯦ ꯑꯃ ꯅꯪꯁꯨ ꯂꯥꯛꯑꯣꯅꯀꯣ ꯑꯩꯉꯣꯟꯗꯩ ꯆꯥꯟꯅꯔꯅꯦꯕ ꯄꯩꯁꯥ ꯂꯥꯏꯇꯦ ꯍꯥꯏꯕꯗꯣ ꯁꯤꯗ
ꯑꯩꯈꯣꯏ ꯃꯔꯛ ꯃꯔꯛꯇꯗꯤꯀꯣ ꯑꯗꯨ ꯀꯅꯩꯌꯦꯕ ꯍꯥꯏꯗꯤ ꯃꯠ ꯎꯝ ꯂꯨꯍꯣꯡꯕꯒꯨꯝꯕ ꯈꯔ ꯆꯥꯎꯕ ꯃꯐꯝꯗꯗꯤ ꯑꯩꯈꯣꯏ ꯔꯣꯁ ꯆꯠꯄꯗꯣ ꯌꯦꯡ ꯌꯦꯡꯕ ꯀꯥꯟꯗ ꯐꯖꯗꯦꯕ ꯌꯥꯝ ꯃꯤ ꯌꯥꯝ ꯀꯦꯔꯕ ꯀꯦꯕ ꯃꯐꯝꯗ ꯆꯠꯂꯗꯤ ꯑꯩꯈꯣꯏꯗꯣ ꯌꯥꯝ
ꯐꯖꯗꯦ ꯍꯣ ꯃꯆꯨꯗꯣ ꯉꯥꯡ ꯐꯥꯔꯗꯤ ꯌꯥꯕ ꯑꯗꯨꯁꯨ ꯃꯨꯕꯒꯤ ꯍꯥꯏꯗꯤ ꯐꯅ ꯑꯩꯁꯦ ꯌꯥꯝ ꯉꯥꯎꯅꯤꯡꯉ